ꯍꯜꯂꯣ ꯇꯥꯕ꯭ꯔꯥ
ꯇꯥꯏ ꯇꯥꯛ ꯑꯩꯏꯁꯦ ꯀꯨꯏꯅ ꯂꯩꯔꯒ ꯇꯥꯕ꯭ꯔꯥ ꯍꯥꯏꯔꯛꯑꯦ
ꯑꯩꯗꯎꯔꯤꯅꯣ
ꯍꯦ ꯄꯤꯗꯇꯥꯛ ꯊꯣꯡꯉꯕꯣ
ꯊꯣꯡꯗ꯭ꯔꯤ ꯍꯥꯎꯔꯅꯤ
ꯎ
ꯅꯪꯅ ꯅꯪ ꯅꯪ ꯊꯨꯡꯔꯕꯣ
ꯑꯩꯈꯣꯏ ꯃꯥꯅ ꯈꯪꯗꯦ ꯊꯣꯡꯗ꯭ꯔꯔꯤ ꯑꯩꯈꯣꯏ ꯃꯥꯅ ꯊꯣꯡꯒꯅꯤ
ꯑꯣ
ꯍꯦꯟꯗꯥꯡꯗꯤ ꯊꯣꯡꯉꯔꯦꯗ ꯑꯌꯨꯛꯀꯤ ꯂꯩꯕꯅꯦ
ꯑꯣ
ꯑꯗꯨꯒ ꯎꯁꯣꯏꯗꯣ ꯐꯨꯠꯂꯒ ꯃꯣꯔꯣꯛ ꯃꯦꯠꯄꯒ ꯁꯥꯗꯕ
ꯑꯁ ꯑꯥꯎꯅꯤ ꯍꯦ
ꯎꯝ
ꯎꯝ ꯎꯝ
ꯑꯁ ꯅꯣꯡꯁꯦ ꯌꯥꯝ ꯐꯔꯛ ꯇꯥꯏꯀꯣ ꯉꯁꯥꯏꯗꯣ
ꯑꯣ
ꯐꯣꯏ ꯃꯦꯠꯂꯒ ꯂꯩꯕꯅꯤ ꯅꯣꯡ ꯇꯥꯔꯛꯄꯗ ꯁꯠ ꯆꯦꯜꯂꯛꯄꯅꯦ
ꯎꯝ ꯑ
ꯅꯣꯡꯃꯇꯪ ꯉꯁꯥꯏ ꯀꯩ
ꯅꯪꯕꯨ ꯐꯣꯟ ꯇꯧꯔꯣ ꯄꯤꯛ ꯎꯞ ꯇꯧꯗꯣꯏꯅꯦ ꯀꯩꯅꯣ ꯁꯤꯡꯖꯨ ꯁꯤꯡꯖꯨ ꯆꯥꯁꯦ ꯍꯥꯏꯔꯒ
ꯎꯝ ꯈꯪꯗ꯭ꯔꯦ ꯆꯤꯟꯕꯩ ꯑꯣꯏꯔꯝꯅꯤ ꯅꯣꯡ ꯃꯀꯩꯅ ꯇꯟ ꯇꯟꯃ ꯆꯥꯥꯁꯦ
ꯌꯥꯏꯅ
ꯁꯦꯝꯅꯕꯗꯣ ꯇꯛꯅꯕꯒ ꯀꯩꯅꯣꯗꯣ ꯂꯩꯕ꯭ꯔꯥ
ꯂꯩꯌꯦ
ꯎꯝ ꯑꯩꯁꯨ ꯂꯩꯅꯤꯡꯕꯅꯦ ꯑꯗꯣ ꯌꯥꯝ ꯇꯥꯡ ꯅꯝꯃꯣꯏꯗ ꯍꯌꯦꯡꯔꯥ
ꯍꯣꯏ
ꯌꯦꯡꯁꯦ
ꯌꯦꯡꯁꯤ ꯍꯥꯏ ꯀꯔꯤ ꯊꯕꯛ ꯆꯠꯀꯦꯅ ꯍꯥꯏꯌꯦꯡꯕꯣ
ꯈꯪꯗ ꯑꯃꯨꯛ ꯍꯥꯏꯔꯛꯀꯦ
ꯎꯝ
ꯀꯩꯅꯣꯗꯨꯁꯨ ꯂꯩꯒꯗ꯭ꯔꯥ ꯃꯧ ꯑꯃꯗꯣ
ꯈꯪꯗꯦ ꯂꯩꯕꯤꯔꯥ ꯆꯠꯀꯦꯔꯥ ꯍꯪꯕꯤꯗꯤ
ꯎꯝ ꯅꯍꯥꯟ ꯅ ꯑꯩ ꯑꯥ ꯌꯨꯝꯗ ꯆꯠꯄꯗ ꯇꯟ ꯍꯧꯔꯒ ꯆꯥꯏ ꯍꯥꯎꯋꯦ ꯑꯗꯣ ꯇꯣꯄꯗ ꯐꯖꯅ ꯍꯧꯕꯗꯒꯤ ꯏꯁꯤꯡ ꯍꯥꯞꯄꯒ ꯐꯖꯅ ꯇꯣꯠꯇꯕꯒꯤꯀꯣ ꯈꯔꯗꯤ ꯀꯜꯂꯦ ꯑꯃꯨꯛ ꯑꯃꯨꯛ ꯍꯥꯞꯄꯗꯗꯤꯀꯣ ꯀꯟꯕꯗꯣ ꯎꯝ ꯀꯩꯅꯣ ꯇꯧꯗ꯭ꯔꯦꯕ ꯑꯍꯥꯟꯕ ꯍꯥꯞꯄꯗ ꯄꯨꯂꯞꯀꯣ ꯍꯥꯞꯄꯗꯤ ꯇꯟꯗꯣ ꯍꯧꯕ ꯅꯨꯡꯉꯥꯏꯔꯦ
ꯍꯣꯏ
ꯏꯁꯤꯡ ꯑꯁꯥꯕꯅ ꯍꯦꯟꯅ ꯅꯨꯡꯉꯥꯏꯕ ꯃꯥꯜꯂꯦ
ꯍꯣꯏ
ꯅꯍꯥ ꯎꯝ ꯑꯗꯨꯗꯣ ꯒꯤꯤꯇꯥ ꯅ ꯑ ꯑꯥ
ꯈꯖꯤꯛꯇꯪ ꯍꯥꯞꯀꯗꯕ
ꯑꯁ ꯑꯗꯨ ꯅꯨꯃꯤꯠꯀꯤ ꯇꯟꯗꯗꯤ ꯑꯁ ꯀꯟꯕꯗꯣ ꯇꯛꯄꯁꯨ ꯌꯥꯗ꯭ꯔꯦ
ꯑꯁ ꯀꯜꯂꯗꯤ ꯆꯥꯅꯤꯡꯗꯦꯗꯣ ꯑꯩꯗꯤ
ꯇꯪꯗꯤ ꯏꯪ ꯏꯪꯉꯗꯤ ꯎꯝ ꯀꯩꯅꯣ ꯇꯧꯋꯦ ꯍꯥꯏꯇꯥꯔꯅꯦ ꯑ ꯑꯗꯨ ꯑꯗꯨꯅꯃꯤꯀꯤ ꯇꯗꯤ ꯅꯝꯕꯗꯨ ꯁꯦ ꯍꯥꯏ꯭ꯔꯦ ꯁꯥꯏꯕꯗ ꯋꯥꯔꯦ
ꯑꯣ
ꯀꯦꯖꯤ ꯑꯃ ꯍꯦꯜꯂꯦ ꯁꯦꯝꯕꯗꯣ
ꯎꯝ
ꯁꯤꯡꯖꯒ ꯁꯤꯡꯖꯨꯒ ꯍꯥꯥꯋꯦꯗ
ꯍꯣꯏ ꯍꯥꯎꯕꯅꯤ ꯍꯅꯤ
ꯎꯝ ꯃꯩ ꯂꯥꯛ ꯂ ꯆꯂ ꯃꯩꯁꯨ ꯌꯥꯝ ꯃꯨꯠꯅꯤꯡꯉꯦꯀꯣ ꯅꯪ ꯏꯗꯅꯦꯦ ꯋꯥꯣ ꯌꯥꯗ꯭ꯔꯦꯕꯣ ꯅꯪ ꯅꯦꯛꯋꯥꯛ ꯌꯥꯗ꯭ꯔꯦ ꯆꯞꯄꯦ ꯌꯥꯗꯦ ꯏꯌꯥ ꯇꯥꯔꯦ ꯀꯩꯗꯧꯔꯦ ꯅꯪꯒꯤ ꯅꯦꯋꯥꯥꯛꯁꯦ
ꯍꯜꯂꯣ ꯑ